ꯍꯜꯂꯣ ꯅꯪꯗꯣ ꯀꯃꯥꯏ ꯀꯃꯥꯏ ꯇꯧꯔꯝꯃꯤꯅꯣ ꯀꯔꯤ ꯀꯔꯤ ꯇꯧꯔꯤꯒꯦ ꯍꯧꯖꯤꯛꯁꯤꯕꯨ ꯑꯩꯗꯤ ꯏꯃꯥꯟꯅꯕ ꯑꯃꯒꯤ ꯃꯥꯒꯤ ꯃꯄꯣꯛ ꯅꯨꯃꯤꯠ ꯑꯣꯏꯕꯒꯤ꯫ ꯑꯍꯥꯎꯕ ꯑꯃ ꯆꯥꯁꯦ ꯊꯥꯎ ꯊꯨꯝ ꯑꯃ ꯊꯣꯡꯉꯒ ꯆꯥꯁꯤ ꯍꯥꯏꯅ ꯆꯠꯇꯒꯤ ꯇꯧꯔꯤꯌꯦ꯫
ꯎꯝ ꯑꯩꯗꯣ ꯁꯨꯝ ꯐꯝꯃꯝꯕꯅꯦ ꯅꯨꯡꯛꯁꯥ ꯁꯥꯏꯌꯦꯅ꯫ ꯎꯔꯨꯝ ꯑꯃ ꯂꯩꯌꯦ ꯍꯥꯡꯆꯤꯠ ꯈꯔ ꯂꯥꯡꯕ ꯖꯒꯥ ꯑꯃ ꯑꯗꯨꯗ ꯐꯪ ꯐꯝꯂꯝꯕꯅꯦ꯫ ꯅꯪꯗꯣ ꯆꯠꯀꯅꯤ ꯍꯥꯏꯕꯗꯣ ꯆꯠꯊꯎꯣꯔꯣ ꯑꯗꯣ ꯊꯥꯎ ꯇꯨꯝꯗ ꯌꯥꯝꯅ ꯆꯥꯁꯤꯟꯒꯅꯨ꯫ ꯍꯧꯖꯤꯛꯀꯤ ꯃꯇꯝꯁꯦ꯫ ꯈꯔꯁꯨ ꯁꯥꯒꯠꯂꯛꯄ ꯍꯦꯟꯒꯠꯂꯛꯄꯒ ꯊꯥꯎ ꯊꯨꯝ ꯌꯥꯝꯅ ꯆꯥꯁꯤꯟꯕꯗꯣ ꯆꯥꯕ ꯇꯨꯝꯗꯕ ꯅꯁꯥ ꯌꯥꯝꯅ ꯅꯨꯡꯉꯥꯏꯔꯛ ꯑꯣꯏ ꯌꯥꯏ ꯀꯌꯥ ꯆꯝꯕ ꯆꯥꯅꯕ ꯇꯧꯁꯤ꯫ ꯍꯧꯖꯤꯛꯇꯤ ꯃꯄꯣꯛ ꯅꯨꯃꯤꯠ ꯑꯃꯒꯤ ꯆꯠꯄ ꯂꯥꯡꯕ ꯍꯥꯏꯔꯦ꯫ ꯑꯗꯨꯒꯨꯝꯕꯗ ꯂꯣꯏꯅ ꯇꯥꯔꯦ ꯊꯥꯎ ꯊꯨꯝ ꯑꯗꯨ ꯑꯗꯥ ꯆꯝꯊꯣꯡꯒꯨꯝꯕ ꯆꯝꯕꯝꯗꯤ ꯀꯅꯥꯁꯨ ꯁꯥꯟꯅꯅꯤꯡꯗꯦ ꯍꯥꯏꯔꯤꯕ꯫ ꯆꯥꯗꯣꯔꯤꯁꯦ ꯌꯥꯝꯅ ꯐꯠꯇꯕ ꯄꯣꯠꯁꯛ ꯉꯥꯛꯇꯅꯤ ꯑꯩꯈꯣꯏ ꯏꯁꯥꯗ ꯌꯥꯝꯅ ꯆꯥꯥꯁꯜꯂꯒ ꯀꯟꯅꯕꯁꯨ ꯀꯔꯤꯁꯨ ꯂꯥꯛꯄ ꯅꯠꯇꯦ ꯑꯩꯁꯨ ꯍꯣꯔꯦꯟ ꯅꯨꯃꯤꯠ ꯅꯨꯗꯥꯡ ꯋꯥꯏꯔꯝꯗꯤ ꯏꯃꯥꯟꯅꯕꯤ ꯈꯔ ꯄꯨꯜꯂꯒ ꯃꯄꯥꯟꯒꯤ ꯑꯆꯥ ꯑꯊꯛ ꯌꯣꯟꯕ ꯌꯥꯝꯅ ꯍꯥꯎꯕ ꯃꯐꯝ ꯑꯃ ꯂꯩꯌꯦ ꯍꯥꯏꯅ ꯍꯥꯏꯔꯤꯌꯦ ꯃꯈꯣꯏꯅ ꯑꯗꯨꯒꯤ ꯃꯐꯝꯗꯨꯗ ꯆꯠꯂꯒꯅꯦ ꯍꯣꯔꯦꯟꯗꯤ ꯆꯥꯔꯨꯁꯤ ꯍꯥꯏꯗꯅ ꯍꯥꯏ ꯅꯔꯝꯕꯅꯦ ꯄꯩꯁꯥ ꯈꯔ ꯈꯔ ꯄꯨꯊꯣꯛꯅꯔꯒ
ꯑꯣ ꯑꯩꯁꯨ ꯈꯪꯗꯦ ꯍꯟꯗꯛꯁꯦ ꯏꯃꯥꯟꯅꯕꯒꯤ ꯃꯄꯣꯛ ꯅꯨꯃꯤꯠꯁꯦ꯫ ꯏꯃꯥꯟꯅꯕ ꯇꯤꯟꯅꯕ ꯃꯔꯤ ꯃꯉꯥꯁꯦ ꯄꯨꯂꯞ ꯄꯨꯂꯞ ꯑꯃꯨꯛ ꯃꯨꯛ ꯃꯊꯪ ꯃꯊꯪ ꯑꯃꯠꯇ ꯋꯥꯗꯅ ꯃꯄꯣꯛ ꯅꯨꯃꯤ ꯃꯀꯣꯛ ꯅꯨꯝꯃꯤꯅꯤ ꯍꯥꯏꯗꯨꯅ ꯑꯗꯨꯝ ꯆꯥꯕ ꯊꯛꯄ ꯑꯁꯨꯝꯕꯁꯦ ꯌꯥꯝ ꯀꯟꯅ ꯇꯣꯏꯈꯠꯂꯛꯑꯦ ꯑꯗꯣ ꯈꯪꯗꯦ ꯐꯠꯇꯕ ꯆꯤꯟꯖꯥꯛꯅꯦꯅ ꯍꯥꯏꯔꯒꯁꯨ ꯑꯩꯈꯣꯏꯗꯣ ꯃꯄꯥꯟꯂꯣꯝꯒꯤ ꯑꯣꯏꯌꯦꯦ ꯈꯪꯉꯒꯁꯨ ꯑꯗꯨꯝ ꯃꯌꯥꯝꯅ ꯇꯧꯅꯕꯅꯦ ꯍꯥꯏꯗꯨꯅ ꯑꯩ ꯑꯗꯨꯝ ꯆꯠꯅꯕꯤꯒꯤ ꯇꯥꯏꯞꯇ ꯑꯗꯨꯝ ꯆꯥꯕ ꯑꯣꯏꯅ ꯇꯧꯋꯤ ꯑꯗꯨꯗꯨꯅ ꯑꯩꯈꯣꯏꯁꯨ ꯐꯠꯇꯦ ꯈꯪ ꯈꯪꯅ ꯑꯗꯨ ꯑꯗꯨꯝ ꯁꯥꯔꯦ ꯑ ꯈꯪꯗꯦ ꯉꯁꯤꯗꯤ ꯌꯥꯝꯂꯕꯗꯤ ꯆꯥꯔꯛꯑꯔꯣꯏ ꯑꯗꯣ ꯏꯃꯥꯟꯅꯕ ꯍꯥꯏꯗꯤ ꯑꯩꯈꯣꯏꯒꯤ ꯅꯨꯡꯉꯥꯏꯅꯕ ꯍꯥꯏꯇꯥꯔꯦ ꯈꯔꯗꯤ ꯑꯗꯨ ꯁꯥꯔꯛꯑꯅꯤ ꯑꯆꯝꯕꯁꯨ ꯌꯥꯎꯕꯗꯤ ꯌꯥꯏ ꯑꯣ ꯈꯪꯗ꯭ꯔꯤ ꯑꯌꯥꯝꯕꯅ ꯊꯥꯎ ꯊꯧꯕꯥꯛꯇ ꯑꯣꯏꯅ ꯆꯥꯊꯣꯛꯄꯗꯤ ꯃꯥꯜꯂꯤ
ꯆꯠꯅꯕꯤꯁꯦ ꯅꯪ ꯑꯩꯅ ꯁꯃꯥꯖꯁꯤꯗ ꯍꯤꯡꯂꯤꯕ ꯃꯤꯑꯣꯏꯕꯁꯤꯡꯅ ꯁꯦꯝꯕꯅꯤ ꯆꯠꯅꯕꯤꯁꯦ ꯍꯧꯔꯛꯄꯗꯒꯤ ꯂꯩꯔꯛꯂꯕ ꯄꯣꯠꯁꯨ ꯅꯠꯇꯦ ꯃꯤꯑꯣꯏꯕ ꯈꯨꯟꯅꯥꯏꯁꯤꯅ ꯅꯣꯡꯃꯒꯤ ꯑꯃꯅ ꯆꯠ ꯑꯃꯅ ꯇꯧꯈꯤꯕꯗꯣ ꯃꯇꯧ ꯇꯝꯂꯒ ꯑꯃꯅ ꯑꯃꯨꯛ ꯇꯧꯕ ꯑꯃꯅ ꯇꯧꯈꯤꯕꯗꯣ ꯃꯇꯧ ꯇꯝꯂꯒ ꯑꯃꯅ ꯑꯃꯨꯛ ꯇꯧꯕ ꯑꯗꯨꯗꯒꯤ ꯑꯣꯏꯔꯛꯈꯤꯕ ꯆꯠꯅꯕꯤ ꯉꯥꯛꯇꯅꯤ ꯆꯠꯅꯕꯤꯗ ꯌꯥꯎꯔꯤꯕꯅꯤ ꯍꯥꯏꯗꯨꯅ ꯑ ꯁꯨꯃꯥꯏꯅ ꯐꯠꯇꯕ ꯆꯠꯅꯕꯤꯁꯦ ꯈꯔ ꯁꯦꯝꯗꯣꯛꯄꯗꯤ ꯃꯊꯧ ꯇꯥꯔꯕꯅꯤ ꯑꯩꯈꯣꯏꯁꯦ ꯍꯧꯖꯤꯛ ꯍꯦꯟꯗꯤ ꯍꯦꯟꯃꯠꯂꯛꯄ ꯃꯥꯂꯦꯝ ꯆꯠꯅꯕꯤꯗ ꯌꯥꯎꯔꯤꯕꯁꯦ
ꯎꯅ ꯅꯪꯅ ꯆꯠꯕꯤꯗ ꯌꯥꯎꯔꯤꯕꯅꯤ ꯍꯥꯏꯗꯨꯅ ꯆꯥꯕ ꯊꯛꯄꯗꯣ ꯌꯥꯏ ꯀꯥꯏꯗꯦ ꯑꯗꯨꯕꯨ ꯁꯨꯃꯥꯏꯅ ꯇꯧꯕꯗꯨꯅ ꯅꯈꯣꯏꯒꯤ ꯑꯃꯨꯛ ꯑꯃꯨꯛꯅ ꯑꯄꯣꯛ ꯅꯨꯃꯤꯠꯀꯤ ꯄꯨꯟꯕꯗ ꯄꯩꯁꯥ ꯌꯥꯝꯅ ꯌꯥꯝꯅ ꯂꯣꯏꯁꯤꯜꯂꯝꯒꯅꯤ ꯍꯥꯏꯕ ꯑꯩꯅ ꯈꯪꯉꯤ ꯈꯤꯇꯪ ꯈꯔ ꯂꯣꯏꯁꯤꯟꯕꯗꯤ ꯑꯣꯏꯔꯝꯂꯣꯏ ꯑꯗꯣ ꯂꯩꯖꯗꯕ ꯃꯤ ꯑꯃꯗꯗꯤ ꯅꯈꯣꯏꯒꯤ ꯃꯔꯛꯇ ꯄꯨꯟꯕꯗ ꯑꯗꯨꯒꯤ ꯆꯥꯡꯗꯨ ꯌꯧꯗꯅ ꯑꯩꯈꯣꯏꯗ ꯄꯤꯖꯕ ꯉꯝꯗꯕ ꯃꯤ ꯂꯩꯔꯝꯂꯦ ꯍꯥꯏꯅ ꯈꯜꯂꯁꯤ ꯑꯗꯨ ꯑꯣꯏꯕ ꯇꯥꯔꯒꯗꯤ ꯅꯈꯣꯏꯗꯣ ꯃꯥꯁꯨꯣ ꯌꯥꯎꯅꯤꯡꯉꯝꯗꯕꯩ ꯑꯩꯅ ꯑꯩꯈꯣꯏꯒꯤ ꯃꯔꯛꯇ ꯄꯨꯟꯕꯗ ꯅꯠꯇ꯭ꯔꯒꯅ ꯃꯍꯥꯛꯀꯤ ꯃꯄꯨꯡ ꯅꯨꯃꯤꯠꯇꯣ ꯂꯥꯛꯀꯅꯤ ꯈꯟꯕꯗ ꯍꯔꯥꯎꯅ ꯂꯩꯖꯒꯗꯕ ꯃꯍꯥꯛꯇꯨ ꯑꯋꯥꯕ ꯑꯃ ꯄꯨꯕ ꯑꯣꯏꯔꯝꯕꯁꯨ ꯌꯥꯏ ꯐꯔꯦ ꯑꯗꯨꯕꯨ ꯅꯈꯣꯏꯅ ꯍꯥꯏꯅꯔꯕꯅꯤꯅ ꯆꯠꯊꯣꯛꯂꯨꯔꯣ ꯑꯩꯁꯨ ꯅꯉꯣꯟꯗ ꯍꯥꯏꯅ ꯍꯥꯏꯅ ꯁꯣꯏꯔꯤꯕꯅꯤ ꯑꯅꯧꯕ ꯆꯥꯐꯝ ꯊꯛꯐꯝ ꯑꯃ ꯐꯪꯂꯦ ꯍꯥꯏꯗꯨꯅ ꯑꯅꯧꯕ ꯃꯐꯝ ꯑꯃꯗ ꯆꯠꯄ ꯍꯥꯏꯕꯁꯦ ꯀꯔꯤꯁꯨ ꯑꯐꯕꯗꯤ ꯑꯣꯏꯗ꯭ꯔꯦ ꯄꯩꯁꯥꯁꯨ ꯌꯥꯝꯅ ꯇꯤꯡꯒꯅꯤ ꯍꯣꯔꯦꯟꯗꯣ ꯑꯗꯨꯒ ꯊꯥꯎ ꯊꯨꯝ ꯆꯥꯕꯗꯣ ꯑꯆꯝꯕ ꯅꯈꯣꯏꯒꯤ ꯅꯄꯣꯛ ꯅꯨꯃꯤꯠꯇ ꯊꯣꯡꯕ ꯊꯥꯎ ꯊꯨꯝꯗꯨꯗꯤ ꯑꯁꯦꯡꯕ ꯑꯣꯏꯒꯗꯣꯏꯅꯦ ꯑꯩꯈꯣꯏꯒꯤ ꯑꯩꯈꯣꯏꯅ ꯆꯥꯎꯔꯨꯗꯣꯏꯁꯤꯗꯤ ꯉꯔꯥꯡꯒꯤꯅꯦꯁꯨ ꯈꯪꯗꯦ ꯉꯁꯤꯒꯤꯅꯦꯁꯨ ꯈꯪꯗꯦ ꯑꯗꯨꯅꯦꯁꯨ ꯈꯪꯗꯦ ꯑꯩꯈꯣꯏꯅ ꯆꯥꯎꯔꯧꯗꯣꯏ ꯁꯤꯅ ꯍꯦꯟꯅꯗꯤ ꯁꯣꯏꯏꯕꯅꯤ ꯑꯩ ꯁꯨꯝꯕꯁꯤꯒꯤ ꯍꯩꯅꯕꯤꯁꯦ ꯊꯥꯗꯣꯛꯑꯅꯤꯗ ꯀꯔꯤꯁꯨ ꯌꯥꯝꯅ ꯇꯣꯏꯅ ꯇꯧꯍꯜꯂꯔꯣꯏ
ꯎꯝ ꯑꯩꯁꯨ ꯅꯪꯗꯨ ꯑꯗꯨꯃꯥꯏꯅ ꯃꯁꯤꯒꯤꯅꯤ ꯍꯌꯦꯡꯒꯤꯅꯤ ꯈꯪꯗꯕꯤꯗ ꯆꯕꯒꯤ ꯆꯔꯄꯥꯦ ꯌꯥꯝꯅ ꯆꯥꯏꯔꯤꯕ ꯄꯣꯠꯇꯣ ꯑꯗꯨꯗꯨꯅ ꯑꯐꯕꯅꯤ ꯑꯩꯅ ꯆꯥꯔꯤꯕ ꯆꯥꯐꯝ ꯑꯗ ꯑꯐꯕ ꯆꯤꯟꯖꯥꯛ ꯌꯣꯟꯕꯅꯦꯅ ꯍꯥꯏꯕꯁꯨ ꯅꯠꯇꯦ ꯀꯔꯤ ꯑꯣꯏꯜꯂꯤꯅꯣ ꯀꯔꯝ ꯀꯥꯟꯒꯤꯅꯣꯁꯨ ꯈꯪꯕꯅ ꯅ ꯁꯄꯗ ꯆꯆꯥ ꯈꯦ ꯇꯅꯅꯕ ꯍꯤꯟꯗꯤ ꯍꯤꯟꯗꯤ ꯀꯌꯥ ꯃꯌꯥꯝꯗ ꯇꯥꯏꯅꯕ ꯂꯥꯛꯄ ꯃꯇꯝꯗ ꯅꯪꯁꯨ ꯌꯥꯝꯅ ꯋꯥꯅꯤ ꯄꯩꯁꯥꯁꯨ ꯌꯥꯝꯅ ꯆꯪꯉꯅꯤ ꯌꯥꯔꯤꯈꯩ ꯑꯗꯨꯒꯤ ꯊꯕꯛꯁꯦ ꯇꯣꯛꯅꯕ ꯍꯣꯠꯅꯒꯗꯕꯅꯤ ꯑꯗꯨꯒ ꯑꯩꯈꯣꯏꯅ ꯆꯕꯁꯦ ꯁꯤꯡꯖꯨꯒꯨꯝꯕ ꯑꯗꯨꯒꯨꯝꯕꯁꯨ ꯑꯗꯨꯝ ꯌꯥꯎꯗꯤ ꯌꯥꯎꯒꯗꯧꯔꯤꯕ ꯑꯗꯨꯅ ꯎꯣ ꯑꯌꯥꯝꯕꯅ ꯁꯥꯗꯅꯠꯇ ꯂꯝꯗꯨꯅ ꯁꯥꯗꯣꯏꯔꯤ ꯑꯗꯨ ꯑꯗꯨ ꯐꯪꯗꯦ ꯍꯥꯏꯐꯦꯠ ꯆꯠꯊꯣꯛꯎꯔꯒ ꯌꯦꯡꯕ ꯍꯥꯏꯒꯅꯤ ꯑꯣ ꯅꯪꯗꯤ ꯌꯥꯝꯅꯗꯤ ꯄꯤꯖꯍꯟꯅꯤꯡꯗ꯭ꯔꯦ ꯍꯥꯟꯅꯗꯒꯤꯁꯨ ꯅꯁꯥꯗꯣ ꯁꯣꯛꯑꯒ ꯂꯩꯕꯅꯤꯅ
ꯑꯣ ꯑꯩꯁꯨ ꯅꯪꯉꯣꯟꯗ ꯅꯪꯅꯗꯣ ꯍꯥꯏꯔꯒ ꯅꯤꯡꯁꯤꯡꯪꯉ ꯋꯥꯔꯤ ꯑꯃꯇꯝꯒꯦ ꯍꯥꯏꯗꯨꯅ ꯇꯧꯔꯝꯕꯅꯤ ꯑꯩꯈꯣꯏꯒꯤ ꯃꯈꯥ ꯊꯥꯡꯕꯗꯅꯦ ꯏꯆꯦ ꯑꯃ ꯂꯩꯌꯦ ꯃꯍꯥꯛꯁꯦ ꯑꯅꯧꯕ ꯆꯥꯐꯝ ꯊ ꯑꯃ ꯍꯥꯡꯉꯦ ꯍꯥꯏꯕꯗꯅꯦ ꯃꯥꯅ ꯍꯥꯟꯅ ꯍꯦꯛꯇ ꯆꯠꯂꯒ ꯌꯦꯡꯉꯨꯅꯤ ꯑꯗꯨꯒꯅꯦ ꯑꯗꯨꯒꯤ ꯆꯥꯐꯝꯗꯣ ꯍꯥꯎꯕꯅꯤ ꯑꯗꯨꯗꯣ ꯍꯥꯎꯕꯅꯤ ꯑꯗꯨꯅ ꯇꯥꯡꯕꯅꯤ ꯑꯗꯨꯅ ꯃꯃꯜ ꯌꯥꯝꯗꯕꯅꯤ ꯑꯗꯨꯅ ꯍꯥꯎꯇꯕꯅꯤ ꯃꯥꯅ ꯁꯤꯒꯨꯝꯕ ꯄꯥꯎꯁꯦ ꯍꯦꯛꯇ ꯄꯨꯔꯛꯀꯅꯤ ꯑꯗꯨꯒꯗꯤ ꯃꯍꯥꯛꯇꯣ ꯃꯇꯝ ꯈꯔ ꯂꯩꯔꯒ ꯏꯀꯨꯏ ꯀꯨꯏꯗꯕꯤ ꯂꯩꯁꯥꯕꯤ ꯃꯊꯣꯠ ꯀꯥꯔꯛꯄ ꯃꯇꯝꯗꯅꯦ ꯑꯩꯈꯣꯏꯗꯤ ꯌꯥꯝꯅ ꯄꯤꯛꯂꯤ ꯑꯗꯨꯒꯤ ꯃꯇꯝꯗꯨꯗ ꯂꯥꯏꯑꯣꯡ ꯑꯀꯟꯕ ꯑꯔꯨꯕ ꯑꯃꯅ ꯅꯦꯅꯥꯗꯨꯅ ꯂꯩꯈꯤꯗ꯭ꯔꯦ ꯗꯣꯛꯇꯔ ꯑꯅꯥ ꯂꯥꯏꯌꯦꯡꯕꯁꯤꯡꯅ ꯀꯔꯤꯅꯣ ꯍꯥꯏꯗꯨꯅ ꯃꯨꯟꯗ ꯊꯤꯖꯤꯟꯕ ꯃꯇꯝ ꯃꯇꯝꯗꯗꯤ ꯃꯍꯥꯛꯅ ꯅꯥꯔꯛꯏꯕꯗꯣ ꯑ ꯑꯗꯨꯃꯥꯏꯅ ꯊꯥꯎ ꯑꯗꯨꯝ ꯌꯥꯝꯅ ꯆꯥꯕꯗꯒꯤ ꯑꯣꯏꯔꯒ ꯂꯩꯔꯝꯂꯦ ꯑꯗꯨꯕꯨꯅꯦ ꯋꯥꯔꯤ ꯑꯃ ꯂꯩꯅꯦ ꯑꯩꯈꯣꯏꯒꯤ ꯑꯉꯥꯡ ꯑꯃꯁꯨ ꯂꯩꯌꯦ ꯃꯍꯥꯛꯁꯦ ꯆꯍꯤꯒ ꯆꯥꯟꯅꯗꯅ ꯃꯁꯥꯗ ꯅꯣꯏꯊꯣꯛꯄ ꯆꯥꯎꯊꯣꯛꯄ ꯑꯗꯒꯤꯗꯤ ꯆꯩꯒ ꯆꯥꯟꯅꯗꯕ ꯃꯑꯣꯡꯗ ꯅꯥꯕ ꯂꯥꯏꯌꯡ ꯀꯌꯥ ꯑꯃ ꯎꯠꯂꯛꯄ ꯑꯗꯨꯗꯒꯤꯗꯤ ꯀꯔꯤꯒꯤꯅꯣ ꯀꯩꯒꯤꯅꯣ ꯍꯥꯏꯅ ꯇꯥꯅꯔꯨꯕ ꯃꯇꯝꯗ ꯑꯗꯨꯃꯥꯏꯅ ꯃꯄꯥꯟ ꯊꯥꯎ ꯊꯨꯝ ꯆꯥꯕ ꯍꯦꯟꯕ ꯑꯗꯒꯤ ꯃꯤꯌꯝꯒꯤ ꯄꯣꯠꯂꯝꯁꯤꯡ ꯀꯔꯤꯅ ꯁꯥꯔꯤꯕꯅꯣ ꯍꯥꯏꯕ ꯈꯪꯗꯕ ꯁꯤꯒꯨꯝꯕ ꯆꯥꯕꯁꯦ ꯁꯤꯗ ꯌꯣꯏꯔꯒ ꯂꯩꯔꯝꯅꯤ ꯅꯪꯅ ꯍꯥꯏꯕꯤꯕꯗꯣ ꯑꯩꯁꯨ ꯑꯩꯒꯤ ꯐꯅꯕꯅꯦ ꯍꯥꯏꯕ ꯈꯪꯉꯤ ꯑꯩꯁꯨꯅꯦ ꯇꯣꯛꯂꯒꯦ ꯍꯥꯏꯅꯗꯤ ꯈꯜꯂꯤꯕꯅꯤ ꯑꯗꯨꯕꯨꯅꯦ ꯂꯣꯏꯅꯔꯤꯕ ꯁꯟꯒꯁꯤꯡꯁꯤꯅꯅꯦ ꯍꯦꯛꯇ ꯆꯥꯕ ꯊꯛꯄ ꯄꯁꯦ ꯄꯥꯝꯕ ꯉꯥꯛꯇ ꯂꯣꯏꯅꯕ ꯑꯣꯏꯕꯒꯤ ꯏꯁꯥꯁꯨ ꯌꯥꯝꯅ ꯐꯆꯜꯂꯛꯇ꯭ꯔꯕꯅꯤ ꯑꯩ ꯍꯥꯟꯅꯗꯒꯤ ꯍꯦꯟꯅ
ꯆꯥꯕ ꯊꯛꯄ ꯐꯠꯇꯕꯁꯤꯅ ꯀꯩꯗ ꯇꯥꯏꯅꯒꯦ ꯍꯥꯏꯕꯗ ꯑꯩꯈꯣꯏꯅ ꯏꯁꯥꯁꯦ ꯐꯔꯦꯅ ꯏꯁꯥꯁꯦ ꯀꯜꯂꯦꯅꯗꯤ ꯂꯩꯔꯒ ꯍꯦꯛꯇ ꯁꯣꯟꯊꯔꯛꯄ ꯀꯩꯁꯨ ꯅꯠꯇꯕꯗ ꯄꯨꯛ ꯅꯨꯡꯉꯥꯏꯔꯛꯇꯕ ꯑꯗꯨꯒꯨꯝꯕ ꯁꯦꯠꯇ ꯌꯥꯎꯏꯤ ꯑꯗꯨꯒ ꯀꯔꯤꯒꯤꯅꯣ ꯍꯥꯏꯗꯨꯅ ꯑꯅꯥ ꯂꯥꯏꯌꯦꯡ ꯁꯪꯗ ꯆꯠꯂꯒ ꯌꯦꯡꯕ ꯃꯇꯝꯗꯗꯤ ꯀꯩꯁꯨ ꯅꯠꯇꯕ ꯑꯣꯏꯅ ꯑꯗꯨꯝ ꯍꯥꯏꯔꯛꯄ ꯀꯩꯁꯨ ꯂꯩꯕ ꯅꯠꯇꯦ ꯍꯤꯗꯥꯛ ꯑꯍꯣꯡꯕ ꯑꯃ ꯑꯗꯨꯝ ꯆꯥ ꯍꯔꯒ ꯑꯗꯨꯝ ꯆꯥꯔ ꯄꯤꯖꯔꯒ ꯊꯥꯗꯣꯔꯛꯄ ꯑꯗꯒꯤ ꯑꯩꯈꯣꯏꯅ ꯇꯥꯏꯅꯥ ꯑꯃ ꯅꯥꯔꯦꯅ ꯍꯥꯏꯔꯒꯁꯨ ꯑꯩꯈꯣꯏꯅ ꯍꯤꯗꯥꯛꯁꯦ ꯀꯔꯤ ꯍꯤꯗꯥꯛꯅꯣ ꯀꯔꯤꯅꯣ ꯈꯪꯗꯅ ꯑꯩꯗꯤ ꯑꯍꯌꯥ ꯑꯀꯛ ꯑꯈꯪ ꯑꯍꯩ ꯇꯥꯟꯅꯗꯅ ꯑꯩꯈꯣꯏꯅ ꯄꯣꯠꯁꯥꯗ ꯆꯥꯁꯤꯟꯕ ꯑꯗꯨꯃꯥꯏꯅ ꯇꯧꯕꯁꯤꯅꯁꯨ ꯌꯥꯝꯅ ꯁꯣꯛꯍꯜꯂꯄꯣꯠꯅꯤꯗ ꯑꯩꯈꯣꯏꯅ ꯈꯪꯉꯕꯅꯤ ꯍꯥꯟꯅ ꯅꯥꯕꯗ ꯄꯤꯔꯛꯈ꯭ꯔꯕ ꯍꯤꯗꯥꯛꯇꯣ ꯑꯗꯨꯗꯨꯅ ꯑꯗꯨꯝ ꯌꯥꯒꯅꯤ ꯈꯟꯗꯨꯅ ꯑꯗꯨꯝ ꯆꯥꯁꯤꯟꯕ ꯂꯥꯏꯅꯥꯗꯨ ꯃꯑꯣꯡ ꯃꯥꯟꯅꯔꯒ ꯂꯥꯏꯅꯥꯗꯤ ꯃꯥꯟꯅꯗꯕꯤ ꯍꯦꯛꯇꯥ ꯑꯣꯏꯔꯝꯕ ꯑꯗꯨꯝꯕꯁꯨ ꯌꯥꯎꯗꯕ ꯅꯠꯇꯦ ꯑꯗꯨꯃꯥꯏꯅ ꯇꯧꯕꯁꯤꯗ ꯑꯩꯈꯣꯏꯒꯤꯗ ꯃꯃꯥ ꯑꯃ ꯂꯩ ꯃꯃꯥ ꯑꯁꯤꯅ ꯀꯃꯥꯏꯅ ꯇꯧꯒꯦ ꯍꯥꯏꯕ ꯃꯇꯝꯗ ꯂꯥꯏꯍꯧ ꯇꯧꯕꯁꯤꯗ ꯃꯥꯁꯦ ꯂꯥꯏꯍꯧꯅꯤ ꯂꯥꯏꯍꯧꯅꯤꯅ ꯍꯤꯗꯥꯛ ꯁꯤ ꯂꯥꯏꯍꯧꯒꯤ ꯍꯤꯗꯥꯛꯁꯦ ꯃꯥꯅ ꯑꯍꯥꯟꯕ ꯑꯈꯪ ꯑꯍꯩ ꯄꯤꯔꯛꯄ ꯍꯤꯗꯥꯛꯁꯦ ꯄꯪꯁꯥꯗ ꯆꯥꯕ ꯃꯥꯅ ꯂꯥꯏꯍꯧꯁꯤꯗꯤ ꯁꯨꯡꯐꯥꯠ ꯐꯠꯇꯕ ꯂꯥꯏꯍꯧꯁꯤ ꯐꯠꯇꯦꯅ ꯃꯥꯅ ꯌꯦꯡꯊꯣꯛꯇꯅ ꯈꯣꯠꯇꯣꯛꯇꯅ ꯑꯈꯪ ꯑꯍꯩꯗꯨ ꯇꯥꯟꯅꯗꯅ ꯇꯧꯔꯒ ꯇꯧꯕꯁꯨ ꯅꯠꯇꯕ ꯑꯗꯨꯝ ꯍꯥꯟꯅꯒꯤ ꯍꯤꯗꯥꯛꯇꯣ ꯑꯗꯨꯝ ꯌꯥꯅꯤ ꯌꯥꯅꯤꯑꯅ ꯑꯗꯨꯝ ꯆꯥꯁꯤꯟꯕꯗꯒꯤ ꯃꯁꯥꯗꯣ ꯁꯨꯝ ꯁꯣꯛꯆꯜꯂꯛꯄ ꯁꯨꯝ ꯁꯣꯛꯆꯤꯜꯂꯛꯄ ꯑꯗꯨꯗꯨꯒꯗꯤ ꯂꯥꯁꯇ ꯀꯔꯤꯅꯣ ꯁꯨꯝ ꯁꯣꯛꯆꯤꯜꯂꯛꯑꯦ ꯍꯥꯏꯗꯨꯅ ꯌꯦꯡꯉꯨꯕ ꯃꯇꯝꯗ ꯑꯔꯨꯕ ꯂꯥꯏꯅꯥ ꯑꯣꯏꯔ ꯂꯦꯝꯕꯗꯒꯤ ꯀꯟꯕ ꯉꯝꯗ ꯂꯩ ꯇꯕ ꯌꯥꯎꯈꯤ ꯑꯗꯨꯅ ꯍꯤꯗꯥꯛ ꯅꯨꯡꯊꯥꯛ ꯅꯥꯕ ꯈꯣꯠꯄꯗꯁꯨ ꯆꯥꯗꯥ ꯆꯥꯕꯁꯦ ꯐꯖꯅ ꯌꯦꯡꯉꯒ ꯆꯥꯕꯅꯗꯤ ꯐꯩꯑꯅ ꯈꯜꯂꯤ
ꯌꯥꯝꯅ ꯆꯨꯝꯃꯦ ꯅꯪꯅ ꯍꯥꯏꯔꯤꯕꯗꫭ ꯍꯦꯟꯖꯟꯕ ꯈꯨꯗꯤꯡꯃꯛ ꯍꯨꯅꯤ ꯍꯥꯏꯕꯁꯦ ꯑꯁꯤꯁꯨ ꯌꯥꯝꯅ ꯆꯨꯝꯕꯖꯥꯠꯅꯤ ꯑꯩꯈꯣꯏꯅ ꯅꯨꯡꯇꯤꯒꯤ ꯆꯥꯔꯤ ꯊꯛꯏꯕ ꯆꯤꯟꯖꯥꯛꯁꯤꯅ ꯇꯧꯔꯤꯁꯦ ꯈꯔꯗꯤ ꯁꯦꯝꯗꫭꯛꯄ ꯃ ꯃꯊꯧ ꯇꯥꯔꯕꯅꯤ ꯑꯌꯨꯛꯇ ꯆꯉꯥꯡ ꯑꯃ ꯊꯛꯄꯗ ꯆꯤꯅꯤ ꯊꯨꯝꯅ ꯊꯛꯄ ꯆꯤꯅꯤ ꯊꯨꯝꯃꯒ ꯍꯥꯎꯑꯦ ꯍꯥꯏꯕ ꯑꯗꯒꯤꯗꯤ ꯑꯩꯈꯣꯏꯅ ꯃꯊꯦꯜ ꯑꯃ ꯆꯥꯕ ꯃꯇꯝꯗ ꯊꯨꯝ ꯃꯣꯔꯣꯛ ꯀꯜꯂꯒ ꯍꯥꯎꯋꯦ ꯍꯥꯏꯕ ꯁꯤꯒꯤꯁꯦ ꯑꯩꯈꯣꯏꯗꯗꯤ ꯌꯥꯝꯅ ꯁꯣꯏꯕꯗꯣ ꯑꫭꯏꯔꯤꯕꯅꯤ ꯑꯗꯨꯒꯅꯦ ꯊꯨꯝꯁꯦ ꯏꯟꯖꯥꯡꯗ ꯊꯥꯛꯑꯒ ꯆꯥꯕꯅꯤꯅꯦ ꯏꯁꯥꯗ ꯀꯔꯤꯁꯨ ꯌꯥꯝꯅ ꯁꯣꯛꯇꯦ ꯍꯥꯏꯌꯦ ꯑꯗꯨꯕꯨꯅꯦ ꯇꯣꯉꯥꯟꯅ ꯑꯩꯈꯣꯏꯅ ꯆꯥꯕꯁꯦ ꯁꯤꯅ ꯍꯦꯟꯅꯁꯨ ꯍꯦꯟꯅꯁꯨ ꯍꯥꯏ ꯆꯤꯅꯤ ꯌꯥꯝꯅ ꯆꯥꯕ ꯆꯤꯅꯤ ꯌꯥꯝꯅ ꯆꯥꯕꯁꯦ ꯁꯤꯁꯤꯅꯅꯦ ꯑꯔꯨꯕ ꯂꯩꯅꯥ ꯈꯨꯗꯤꯡꯃꯛꯀꯤ ꯍꯧꯔꯛꯐꯝ ꯑꯣꯏꯔꯒ ꯂꯩꯔꯝꯃꯦ ꯑꯩꯈꯣꯏꯅ ꯈ꯭ꯋꯥꯏꯒꯤ ꯑꯍꯥꯟꯕꯗ ꯇꯧꯒꯗꯕ ꯑꯁꯦ ꯑꯈꯪ ꯑꯍꯩꯁꯤꯡꯅ ꯁꯨꯝ ꯇꯥꯛꯄꯤꯔꯛꯄ ꯍꯥꯏꯕꯤꯔꯛꯄꯒꯤ ꯃꯇꯨꯡ ꯏꯟꯅ ꯃꯈꯣꯏꯅ ꯅꯩꯅꯔꯛꯄꯗꯒꯤ ꯐꯪꯕꯗꯒꯤ ꯃꯇꯨꯡ ꯏꯟꯅ ꯆꯤꯅꯤ ꯊꯥꯗꯣꯛꯑꯗꯤ ꯂꯥꯏꯅꯥ ꯑꯔꯨꯕ ꯈꯨꯗꯤꯡꯃꯛ ꯀꯛꯄ ꯉꯝꯃꯤ ꯍꯥꯏꯅꯅꯦ ꯍꯥꯏꯔꯤ ꯑꯗꯨꯅ ꯆꯤꯅꯤ ꯆꯥꯕꯁꯦ ꯈꯔ ꯍꯟꯊꯔꯒ ꯊꯨꯝ ꯃꯣꯔꯣꯛꯁꯦ ꯈꯔ ꯆꯝꯂꯞ ꯆꯝꯂꯞ ꯆꯥꯕꯤꯕ ꯍꯣꯏ ꯃꯍꯥꯎꯕꯨꯗꯤ ꯈꯔ ꯋꯥ ꯂꯩꯔꯕ ꯌꯥꯏ ꯋꯥꯐꯝꯁꯨ ꯊꯣꯛꯏ ꯑꯗꯨꯕꯨ ꯋꯥꯜꯂꯁꯨ ꯋꯥꯅ ꯑꯗꯨꯒꯨꯝꯕ ꯑꯆꯝꯕ ꯈꯔꯗꯣ ꯆꯥꯕ ꯈꯣꯠꯄ ꯑꯗꯨꯃꯥꯏꯅ ꯇꯧꯕꯗꯨꯅ ꯏꯁꯥꯗꯤ ꯌꯥꯝꯅ ꯐꯥꯠ ꯅ ꯂꯩꯒꯗꯕ ꯃꯥꯜꯂꯤ ꯑꯩꯁꯨꯅꯦ ꯉꯁꯤꯗꯒꯤꯗꯤ ꯉꯝꯂꯕꯁꯨ ꯉꯝꯗ꯭ꯔꯕꯁꯨ ꯉꯝꯗꯅ ꯉꯝꯅꯕ ꯍꯣꯠꯅꯔꯒ ꯅꯪꯅ ꯆꯥꯒꯅꯣ ꯍꯥꯏꯕꯁꯤꯡꯗꯨꯁꯨ ꯁꯥꯗꯅꯕ ꯐꯖꯅ ꯍꯣꯠꯅꯔꯛꯑꯒ ꯑꯗꯨꯒꯅꯦ ꯏꯁꯥꯁꯦ ꯑꯃꯨꯛꯇ ꯐꯍꯟꯕ꯭ꯔꯥ ꯍꯥꯏꯕꯗꯣ ꯑꯩꯁꯨ ꯌꯦꯡꯂꯡꯉꯒꯦꯅ ꯈꯜꯂꯤꯕꯅꯤ
ꯍꯣꯏ ꯍꯣꯏ ꯅꯪꯁꯨ ꯑꯗꯨꯃꯥꯏꯅ ꯅꯁꯥꯗꫭ ꯐꯅꯕ ꯍꯣꯠꯅ ꯍꯣꯠꯅꯔꯨ ꯑꯩꯁꯨ ꯏꯃꯥꯟꯅꯕꯅ ꯊꯣꯒꯥꯟꯗ ꯉꯥꯏꯗꯨꯅ ꯂꯩꯔꯦ ꯉꯁꯤꯒꯤꯗꯤ ꯆꯥꯎꯔꯨꯔꯒꯦ ꯉꯁꯤꯒꯤ ꯆꯥꯎꯔꯨꯁꯦ ꯍꯜꯂꯛꯄꯒ ꯑꯩꯁꯨ ꯇꯣꯛꯄ ꯉꯝꯅꯕ ꯍꯣꯠꯅꯔꯗꯧꯕꯅꯤ ꯃꯁꯤꯗꯒꯤ ꯃꯄꫭꯡ ꯅꯨꯃꯤꯠꯅꯤꯅ ꯆꯥꯛ ꯆꯥꯅꯕꯁꯤꯡꯁꯤꯁꯨ ꯑꯩꯁꯨ ꯌꯥꯔꯤ ꯃꯈꯩ ꯌꯥꯎꯔꫭꯏ ꯌꯥꯎꯗꯅꯕ ꯇꯧꯔꯗꯧꯕꯅꯤ ꯅꯪꯁꯨ ꯐꯖꯅ ꯂꯩꯔꯝꯃꯣ ꯑꯩꯁꯨ ꯍꯣꯔꯦꯟ ꯍꯜꯂꯛꯑꯒ ꯍꯥꯏꯐꯦꯠ ꯍꯥꯏꯔꯛꯑꯒꯦ ꯅꯪꯁꯨ ꯅꯃꯥꯟꯅꯕꯤꯒ ꯊꯣꯛꯀꯅꯤꯅ ꯍꯥꯏꯕꯗꯣ ꯊꯣꯛꯅꯕ ꯇꯧꯔꯨꯔꯣ ꯊꯝꯃꯥꯒꯦ